ꯇꯥꯏ ꯇꯥꯏ ꯀꯩꯗꯧꯔꯤꯅꯣ ꯇꯥꯏ
ꯌꯨꯝ ꯁꯦꯡꯉꯔꯂꯌꯦꯦ
ꯑꯥ
ꯅꯣꯏꯗꯤ
ꯑ ꯅꯣꯡ ꯆꯨꯝꯍꯟꯗ ꯍꯤꯠꯇ ꯂꯩꯑꯦ
ꯑꯣ ꯅꯣꯡ ꯆꯨꯕ꯭ꯔꯥ ꯍꯧꯖꯤꯛ ꯐꯥꯎ ꯅꯣꯡ ꯆꯨꯕ꯭ꯔꯥꯅꯦ
ꯅꯣꯡ ꯀꯟꯅ ꯆꯨꯔꯤꯅꯤ ꯑꯩꯈꯣꯏꯔꯣꯝꯗꯗꯤ ꯆꯠꯊꯣꯛ ꯆꯠꯁꯤꯟ ꯌꯥꯗ꯭ꯔꯦ ꯍꯣꯏ
ꯑꯩꯈꯣꯏꯁꯨ ꯉꯁꯥꯏꯗꯤ ꯐꯖꯅ ꯆꯨꯑꯦ ꯍꯧꯖꯤꯛꯇꯤ ꯇꯣꯛꯈ꯭ꯔꯦ ꯍꯧ ꯍꯧꯖꯤꯛꯗꯤ ꯆꯧꯗꯔꯦ
ꯈꯪꯗ꯭ꯔꯤꯅꯤ ꯊꯕꯛ ꯆꯠꯀꯦ ꯍꯥꯏꯁꯨ ꯌꯥꯗꯦ
ꯅꯣꯡ ꯆꯨꯕ ꯃꯇꯝꯅꯤ ꯅꯥ ꯀꯔꯤ ꯇꯧꯅꯤ ꯍꯣꯏ ꯍꯞꯇꯥ ꯑꯃ ꯍꯦꯜꯂꯦ ꯑꯩꯈꯣꯏꯗꯁꯨ ꯅꯣꯡ ꯆꯨꯕꯗꯣ ꯇꯃ ꯄꯨꯔꯥ ꯍꯦꯜꯂꯕꯅꯦ ꯐꯧ ꯐꯥꯎꯒꯦ ꯍꯥꯏꯔꯁꯨ ꯌꯥꯗꯦ ꯇꯧꯋꯦ
ꯀꯗꯥꯏꯔꯣꯝꯅ ꯇꯧꯕ꯭ꯔꯥ ꯎ
ꯄꯥꯎ ꯂꯧꯔꯣ ꯑꯩꯈꯣꯏꯗꯤ ꯌꯥꯝ ꯅꯛꯀꯦꯗ
ꯅꯣꯏ ꯈꯨꯟ ꯃꯅꯥ ꯀꯔꯥ
ꯍꯣꯏ ꯃꯤꯣꯖꯁꯤꯡ ꯀꯔꯤ ꯍꯥꯏꯁꯤꯔꯥ ꯃꯣꯔꯅꯤꯡ ꯏꯚꯤꯅꯤꯡ ꯑꯗꯨꯝ ꯆꯠꯄ ꯌꯥꯕꯅꯦ ꯌꯥꯝ ꯅꯞꯄꯅꯦ ꯑꯩꯈꯣꯏꯗ
ꯑꯥ
ꯑ ꯇꯥꯗ꯭ꯔꯣꯝ
ꯇꯥꯏ ꯇꯥꯏ
ꯎꯝ ꯍꯥꯏꯗꯣ ꯍꯧꯖꯤꯛ ꯆꯥꯗꯕ ꯑꯗꯨꯒꯤ ꯅꯪ ꯋꯥ ꯉꯥꯡꯕ꯭ꯔꯥ ꯉꯥꯡꯝꯗꯕ꯭ꯔꯥ ꯍꯥꯏꯅ ꯈꯪꯗꯕꯒꯤl
ꯍꯟꯗꯛꯇꯤ ꯀꯩꯀꯩ ꯊꯕꯛ ꯍꯣꯠꯅꯔꯤꯒꯦ
ꯑꯩ ꯌꯥ ꯀꯔꯤ ꯍꯣꯠꯅꯒꯅꯤ ꯀꯔꯤꯁꯨ ꯇꯧꯗ
ꯂꯧ ꯁꯨꯕꯁꯤ ꯄꯦꯜꯂꯛꯂꯤꯅꯦ
ꯅꯥꯏ
ꯎꯝ ꯅꯣꯏꯁꯨꯕꯛ ꯂꯧꯒꯤ ꯊꯕꯛ ꯇꯧꯕ꯭ꯔꯣ
ꯂꯧ ꯍꯥꯏꯕꯨ ꯇꯝꯄꯥꯛ ꯂ ꯀꯩꯅ ꯇꯧꯗꯦꯗ ꯐꯥꯝꯒꯨꯝꯕ ꯇꯧꯕ
ꯑꯣ
ꯍꯦꯛ ꯍꯦꯛ ꯍꯟꯗꯛ ꯏꯔꯥꯡꯅ ꯊꯕꯛ ꯆꯠ ꯎꯝ ꯍꯟꯗꯛ ꯏꯔꯥꯡꯅ ꯊꯕꯛꯁꯨ ꯆꯠꯄ ꯌꯥꯗ꯭ꯔꯦ
ꯎꯝ ꯐꯥꯝ ꯇꯧꯕꯁꯨ ꯌꯥꯝ ꯅꯨꯡꯉꯥꯏꯕꯅꯤꯗ
ꯐꯥꯝ ꯇꯧꯁ ꯌꯥꯝ ꯀꯔꯤ ꯍꯥꯏꯁꯤꯔꯦ ꯕ꯭ꯔꯣꯏꯂꯔ ꯐꯥꯔꯝꯒ ꯀꯩꯅꯣ ꯍꯩ ꯐꯥꯝ ꯇꯧꯕꯅꯤꯅꯦ
ꯑꯣ ꯑꯣ ꯑꯗꯨꯅ ꯍꯦꯟꯅ ꯀꯅꯥ ꯍꯥꯏꯅ ꯕꯣꯏꯂꯔ ꯐꯥꯔꯝ ꯇꯧꯕ ꯌꯥꯔꯗꯤ ꯑꯗꯨ ꯑꯗꯨ ꯍꯦꯟꯅ ꯀꯥꯟꯩꯅ ꯑꯩꯈꯣꯏ ꯂꯧ ꯆꯠꯀꯅꯤ ꯌꯥꯝ ꯋꯥꯕꯗꯣ
ꯈꯪꯗ꯭ꯔꯦ ꯇꯝꯄꯥꯛꯂꯥꯎꯗꯤ ꯁꯨꯗꯕ ꯆꯍꯤ ꯇ꯭ꯋꯦꯟꯇꯤ ꯌꯔꯁ ꯀꯃꯥꯏꯅ ꯁꯨꯈ꯭ꯔꯦꯗ
ꯑ
ꯃꯤ ꯁꯨꯅꯤꯡꯉꯥꯏ ꯃꯤ ꯂꯩꯇ꯭ꯔꯦꯔꯤꯕ ꯑꯃ ꯃꯁꯥ ꯃꯁꯥ ꯊꯕꯛ ꯔꯋꯃꯒ ꯁꯥꯈ꯭ꯔꯦ
ꯑꯣ
ꯎ ꯂꯩꯇ꯭ꯔꯦ ꯌꯥꯗ꯭ꯔꯦ
ꯃꯥꯏꯗꯤ ꯔꯤꯒꯨꯂꯔ ꯇꯧꯕ꯭ꯔꯣ ꯀꯔꯤ ꯀꯔꯝꯍꯥꯏꯅ ꯇꯧꯕ꯭ꯔꯣ ꯌꯥꯝ
ꯑꯣꯐ ꯑꯣꯟ ꯑꯣꯐ ꯑꯣꯟꯅꯦꯗ ꯃꯩꯗꯤ ꯉꯥꯏꯍꯥꯛ ꯃꯨꯛ ꯂꯥꯛ ꯍ ꯃꯨꯛ ꯆꯠ ꯂꯨꯅꯤ ꯑꯩꯈꯣꯏꯔꯣꯝꯒꯤ ꯃꯩꯁꯤꯗꯤ ꯏꯁꯤꯡ ꯀꯩꯅ ꯆꯣꯠꯄ ꯌꯥꯗꯕ ꯃꯩ ꯃꯥꯜꯂꯤꯅꯦ
ꯑꯩꯈꯣꯏꯗꯁꯨ ꯑꯗꯨꯃꯥꯏꯅ ꯇꯧꯋꯦ ꯈꯔ ꯅꯣꯡ ꯆꯨꯒꯅꯤ ꯃꯩ ꯆꯠꯀꯅꯤ ꯈꯔ ꯆꯨꯒꯅꯤ ꯆꯠꯀꯅꯤ ꯍꯧꯖꯤꯛꯁꯨ ꯉꯁꯥꯏꯗꯣ ꯂꯥꯛꯂꯝꯕꯅꯦꯕ ꯍꯧꯖꯤꯛ ꯑꯃꯨꯛ ꯃꯨꯛꯈ꯭ꯔꯦꯕ ꯆꯥꯛ ꯏꯟꯁꯥꯡ ꯊꯣꯡꯅꯤꯡꯉꯥꯏ ꯉꯥꯏꯔꯒ ꯂꯩꯕꯅꯤ ꯂꯥꯛꯇꯦ
ꯎꯝ
ꯈꯔꯥꯛ ꯈꯪꯗ꯭ꯔꯦ
ꯌꯥꯗ꯭ꯔꯦꯅꯦ
ꯀꯔꯤ ꯀ꯭ꯔꯤ ꯀꯔꯤ ꯀ꯭ꯔꯤ ꯂꯣꯏꯕ꯭ꯔꯥ ꯅꯣꯏꯗꯤ ꯑꯣꯛꯀꯨꯝꯕꯗꯤ ꯂꯣꯏꯗ꯭ꯔꯣ ꯑꯣꯛꯀꯨꯝꯕ
ꯑꯣꯛꯗꯤ ꯊꯝꯗꯦꯗ ꯂꯣꯏ ꯂꯥꯏꯔ ꯉꯥꯛꯇꯅꯤ
ꯑꯣ ꯀꯌꯥꯃꯨꯛ ꯊꯝꯕ꯭ꯔꯥ ꯕ꯭ꯔꯣꯏꯂꯔ ꯗꯤ
ꯑꯩ ꯖꯁ ꯏꯁꯇꯥꯔꯇꯤꯡꯅ ꯐꯥꯏꯚ ꯍꯟꯗ꯭ꯔꯦꯠ
ꯑꯣ ꯌꯥꯝꯃꯦꯅ ꯆꯥꯃꯉꯥꯒꯨꯝꯕꯗꯤ ꯌꯥꯝꯈ꯭ꯔꯦ ꯐꯖꯅ ꯅꯪꯁꯨ ꯌꯥꯝꯅ ꯊꯕꯛ ꯀꯟꯕ ꯃꯤ ꯑꯣꯏꯔꯝꯒꯅꯤ ꯑꯗꯨ ꯑꯣꯏꯔꯗꯤ
ꯁꯪꯗꯅꯦ
ꯀꯟꯕ ꯃꯤ ꯅꯠꯇꯕ ꯃꯤꯁꯤꯡꯗꯤ ꯑꯩꯅ ꯑꯁꯤꯒꯨꯝꯕ ꯊꯕꯛꯁꯦ ꯇꯧꯅꯤꯡꯉꯥꯏꯗꯤ ꯌꯥꯝ ꯋꯥꯕꯅꯤꯅꯦ
ꯐꯔ ꯐꯟꯗ꯭ꯔꯦ ꯉꯥꯛꯇꯅꯤ ꯊꯃ ꯑꯦꯛꯁꯇꯦꯟꯁꯟ ꯇꯧꯁꯤꯔꯥ ꯍꯥꯏꯅ ꯇꯧꯔꯤꯅꯤꯅ
ꯎꯝ ꯑꯗꯨ ꯑꯣꯏꯅ ꯇꯧꯒꯦ ꯍꯥꯏꯔꯗꯤ ꯐꯖꯅ ꯑꯗꯨꯗ ꯑꯇꯣꯞꯄ ꯊꯕꯛꯧ ꯇꯧꯗ꯭ꯔꯒꯀꯣ ꯑꯗꯨ ꯑꯣꯏꯅ ꯐꯖꯅ ꯇꯧꯔꯗꯤ ꯑꯗꯨꯝ ꯌꯥꯒꯅꯤꯗ ꯑꯩꯈꯣꯏꯅ ꯄꯨꯛꯅꯤꯡ ꯊꯝꯂꯒ ꯐꯖꯅ ꯇꯧꯔꯗꯤꯀꯣ ꯑꯗꯨꯅ ꯍꯦꯟꯅ ꯐꯕ ꯐꯕꯅꯦꯕ
ꯏꯔꯥꯡ ꯌꯥꯝꯃꯟꯕꯗꯨꯗ ꯀꯩꯅꯣ ꯕꯤꯖꯤꯅꯦꯁꯁꯦ ꯑꯞ ꯗꯥꯎꯟ ꯑꯞ ꯗꯥꯎꯟ ꯆꯠꯄ ꯑꯗꯨꯅ ꯍꯥꯏꯕꯗꯤ ꯇ꯭ꯔꯥꯟꯁꯄꯣꯔꯇꯦꯁꯟꯗ ꯕꯦꯔꯥ ꯈꯔ ꯂꯥꯛꯂꯛꯄ ꯃꯆꯤꯟꯖꯥꯛ ꯄꯨꯅꯕꯒꯤꯗꯣ
ꯑꯣ ꯑꯣ
ꯑꯗꯨꯗꯨꯁꯨ ꯈꯔꯅ ꯔꯤꯁꯀꯤ ꯈꯔ ꯑꯣꯏꯕ ꯌꯥꯝ ꯊꯝꯒꯦ ꯍꯥꯏꯅ ꯈꯔ ꯀꯤꯕ
ꯑꯝ
ꯃꯃꯥꯡꯖ ꯍꯦꯟ ꯇꯥꯡꯈꯥꯏ ꯊ꯭ꯔꯣꯏꯅꯤ
ꯑꯣꯏꯔꯝꯒꯅꯤ ꯍꯣꯏ ꯍꯧꯖꯤꯛꯀꯥꯟꯗꯤ ꯑꯩ ꯄꯣꯠ ꯎꯝ ꯄꯣꯠ ꯈꯨꯗꯤꯡꯃꯛꯁꯦ ꯆꯍꯤ ꯆꯍꯤꯒꯤꯀꯣ ꯑꯗꯨꯝ ꯋꯥꯡꯈꯠꯈ꯭ꯔꯅꯤ
ꯁꯤ ꯏꯔꯥꯡ ꯊꯣꯛꯇ꯭ꯔꯤꯉꯩꯗ ꯄꯔ ꯕꯦꯛꯇ ꯋꯥꯟ ꯊꯥꯎꯖꯟ ꯁꯚꯦꯟ ꯍꯟꯗ꯭ꯔꯦꯠ ꯇ꯭ꯋꯦꯟꯇꯤ ꯑꯩꯉꯣꯟꯗ ꯄꯤꯕꯅꯦꯕ
ꯑꯥ
ꯍꯟꯗꯛꯛꯇꯤ ꯊ꯭ꯔꯤ ꯊꯥꯎꯖꯟ ꯌꯎꯈ꯭ꯔꯦꯅꯦ
ꯌꯥꯝꯈ꯭ꯔꯦ ꯅꯥꯁꯤ ꯑꯗꯨꯗꯤꯀꯣ ꯎꯝ
ꯑꯗꯨꯗ ꯇ꯭ꯔꯥꯟꯁꯄꯣꯔꯇꯦꯁꯟ ꯇ꯭ꯔꯥꯟꯁꯄꯣꯔꯇꯦꯁꯟ ꯆꯥꯔꯖꯅꯦ
ꯎꯝ
ꯉꯔꯥꯡ ꯉꯔꯥꯡꯗꯨ ꯉꯔꯥꯡ ꯑꯣ ꯉꯔꯥꯡꯅꯦ ꯅꯣꯅꯦꯗ ꯊꯥꯕꯅꯦ ꯉꯔꯥꯡ ꯑꯃ ꯍꯥꯐ ꯑꯃ ꯋꯥꯟ ꯐꯤꯞꯇꯤ ꯊꯥꯕꯅꯦ ꯀꯤꯂꯣꯅ ꯐꯣꯔ ꯍꯟꯗ꯭ꯔꯦꯗ ꯁꯝꯊꯤꯡ ꯑꯣꯏꯔꯝꯒꯅꯤ
ꯑꯣ
ꯑꯩ ꯂꯩꯗ꯭ꯔꯤꯉꯩꯗ ꯏꯄꯥꯅ ꯏꯄꯥꯅ ꯌꯣꯟꯊꯔꯛꯑꯝꯕ
ꯑꯣꯣ ꯀꯦꯖꯤ ꯀ꯭ꯌꯥ ꯀ꯭ꯌꯥ ꯑꯣꯏꯔꯦꯕ
ꯑꯃꯅꯦꯗ ꯑꯍꯨꯝ
ꯑꯣ ꯕꯣꯏꯂꯔꯁꯨ ꯀꯣ ꯀꯦꯖꯤ ꯌꯥꯝꯈ꯭ꯔꯗꯤꯩ ꯑꯗꯨꯝ ꯆꯥꯕ ꯅꯨꯡꯉꯥꯏꯕꯅꯦ ꯀꯦꯖꯤ ꯑꯅꯤ ꯑꯅꯤ ꯃꯈꯥꯏꯗꯨꯗꯗꯤ ꯆꯥꯅꯤꯡꯉꯥꯏ ꯆꯥꯅꯤꯡꯗꯦꯀꯣ ꯑꯍꯨꯝ ꯃꯔꯤ ꯌꯥꯎꯈ꯭ꯔꯗꯤ ꯃꯔꯤ ꯌꯥꯎ ꯈꯔꯗꯤ ꯑꯁ ꯐꯖꯅ ꯇ꯭ꯔꯥꯄꯅ ꯌꯥꯝ ꯅꯨꯡꯉꯥꯏꯕꯅꯦ
ꯍꯥꯣꯏ ꯅꯍꯥꯟ ꯀꯩꯅꯣꯗ ꯇꯃꯦꯡꯂꯣꯡꯗ ꯑꯃ ꯂꯩꯌꯦꯕꯀꯣ ꯑꯗꯨꯗ ꯀꯦꯖꯤ ꯂꯤꯁꯤꯡ ꯑꯃꯒ ꯁꯝꯊꯤꯡ ꯄꯤꯕꯅꯦ ꯚ ꯑꯩ
ꯑꯥ
ꯑꯗꯨꯗꯤ ꯈꯔ ꯀꯨꯏꯅ ꯊꯝꯈ꯭ꯔꯕ
ꯑꯥ
ꯐꯣꯔ ꯑꯦꯟ ꯍꯥꯐ ꯐꯣꯔ ꯀꯦꯖꯤ ꯃꯔꯤꯒ ꯒ꯭ꯔꯝ ꯀꯨꯟ ꯑ ꯁꯃꯥꯏ ꯑꯣꯏ ꯃꯉꯥ
ꯎꯝ ꯑꯣ ꯑꯁꯁꯨꯗꯤ ꯌꯥꯝꯃꯤꯅ ꯌꯥꯝ ꯁꯤꯦꯠꯂꯝꯒꯅꯤ ꯐꯖꯅ ꯇꯧ ꯐꯖꯅ ꯇꯧꯔꯗꯤ ꯑꯁꯤ ꯕꯣꯏꯂꯔ ꯌꯣꯛꯄꯁꯨ ꯀꯣ
ꯎꯝ
ꯄꯨꯛꯅꯤꯡ ꯄꯨꯛꯅꯤꯡ ꯀꯔꯤ ꯍꯥꯏꯁꯤꯔꯥ ꯑꯩꯈꯣꯏꯅ ꯑ ꯍꯣꯕꯤꯒꯨꯝꯕ ꯇꯧꯗ꯭ꯔꯗꯤꯀꯣ ꯇꯟꯕꯗꯤ ꯇꯟꯕꯅꯦ ꯃꯅꯝꯗꯨꯒ ꯀꯥ ꯑꯗꯨ ꯑꯣꯏꯔꯁꯨ ꯑꯩꯈꯣꯏꯅ ꯄꯨꯛꯅꯤꯡ ꯆꯪꯅ ꯑꯗꯨꯝ ꯐꯖꯅ ꯇꯧꯔꯗꯤ ꯑꯩꯈꯣꯏ ꯏꯃꯥꯟꯅꯕꯤ ꯑꯃ ꯂꯩꯌꯦ ꯃꯥꯁꯨ ꯐꯖꯅ ꯍꯧꯖꯤꯛꯇꯤ ꯌꯥꯝ ꯁꯛꯁꯦꯁ ꯑꯣꯏꯈ꯭ꯔꯕꯅꯦ ꯑꯗꯨ ꯌꯥꯎꯔꯒꯀꯣ ꯍꯣꯜꯁꯦꯜ ꯈꯛꯇ ꯊꯥꯏꯕ
ꯃꯅꯝꯗꯤ ꯌꯥꯝ ꯊꯣꯛꯇꯦꯗ ꯍꯥꯏꯗꯤ ꯆꯦꯟꯖ ꯇꯧꯕꯗꯣ ꯃꯥ ꯃꯥꯒꯤ ꯀꯔꯤ ꯍꯥꯏꯁꯤꯔꯥ ꯃꯀꯣꯟ ꯁꯦꯝꯕꯗꯨꯗꯀꯣ ꯁꯤꯁꯇꯝ ꯑꯃꯗ ꯁꯦꯝꯗ꯭ꯔꯗꯤ ꯁꯦꯡꯕꯗꯣ ꯌꯥꯝ ꯋꯥꯕꯅꯤ
ꯑꯥ
ꯑꯩꯅ ꯁꯦꯝꯕꯗꯤ ꯁꯤꯁꯇꯝ ꯃꯥꯅ ꯁꯦꯝꯃꯦ ꯍꯦꯛ ꯁꯦꯡꯗꯣꯛꯅꯤꯡꯉꯥꯏꯒꯤ ꯀꯩꯅꯣ ꯑꯃ ꯁꯦꯝꯕꯅꯦꯕ ꯑꯗꯨꯒꯤ ꯃꯅꯝ ꯊꯣꯛꯇꯦ ꯀꯔꯤꯔ ꯋꯥꯋꯦꯀꯨꯞꯨꯞꯇꯨ ꯑꯗꯨꯗꯤ ꯑꯦꯕ꯭ꯔꯤ ꯑꯥꯞꯇꯔ ꯇꯨ ꯋꯤꯛꯁ ꯆꯦꯟꯖ ꯇꯧꯕ ꯑꯗꯨ ꯃꯅꯥꯝ ꯁꯊ ꯍꯇꯇ
ꯑꯣ ꯅꯨꯡꯗꯥꯡꯗꯗꯤ ꯀꯔꯤ ꯃꯊꯦꯜ ꯑꯣꯏꯅ ꯁꯦꯝꯒꯅꯤ
ꯎꯝ ꯅꯨꯡꯗꯥꯡꯗꯗꯤ ꯈꯪꯗꯦ ꯊꯣꯡ ꯊꯣꯡ ꯂꯝꯕ ꯍꯦꯛ ꯍꯦꯛ ꯆꯥ ꯂꯣꯏꯔꯦ
ꯏꯟꯁꯥꯡ ꯅꯥꯄꯤꯁꯨ ꯑꯌꯥ ꯍꯤꯡꯒꯣꯜ ꯇꯧꯗꯕꯅꯤꯅꯀꯣ ꯌꯥꯝ ꯇꯥꯡꯉꯦ ꯌꯥꯝ ꯋꯥꯏꯑꯦ ꯑꯩꯈꯣꯏꯗꯤ ꯂꯧ ꯂꯧ ꯊꯕꯛ ꯂꯧꯁꯨ ꯇꯧꯗꯕꯅꯤꯅ
ꯑꯣ ꯑꯠ ꯑꯠꯆꯥ ꯃꯇꯝꯅꯤꯗꯨꯅ ꯎꯄꯥꯏ ꯂꯩꯗꯣꯏꯅꯦ ꯏꯝꯐꯥ ꯍꯦꯛ ꯍꯦꯛ ꯊꯣꯛꯄ꯭ꯔꯣ
ꯊꯣꯛꯑꯦ ꯍꯣꯏ ꯊꯥ ꯈꯨꯗꯤꯡꯒꯤ ꯊꯣꯛꯄꯅꯦ ꯍꯧꯖꯤꯛꯀꯥꯟꯗꯤ ꯈꯔ ꯆꯠꯄ ꯈꯔ ꯋꯥꯕꯒꯤ ꯆꯠꯇꯦ ꯈꯔ ꯅꯨꯡꯉꯥꯏꯇꯕꯒꯤ
ꯑꯩꯁꯦ ꯈꯨꯟꯗꯅ ꯂꯩꯔꯨꯔꯒ ꯑꯁ ꯊꯣꯛꯀꯦ ꯍꯥꯏꯅꯁꯨ ꯌꯥꯗ꯭ꯔꯦꯅꯤ ꯊꯕꯛꯁꯨ ꯆꯠꯇ꯭ꯔꯦ ꯇꯣꯂꯣꯞꯁꯨ ꯆꯪꯅꯕ ꯊꯥ ꯃꯔꯤ ꯁꯨꯔꯦ
ꯑ ꯑꯩ ꯐꯪꯗ꯭ꯔꯒ ꯐꯪꯂꯗꯤ ꯌꯥꯝ ꯆꯪꯒꯅꯤ ꯅꯣꯏꯒꯤꯗꯤ
ꯑꯗꯨ ꯔꯤꯄꯣꯔꯠꯁꯦ ꯁꯝꯃꯤꯠ ꯇꯧꯔꯝꯗ꯭ꯔꯦ ꯏꯔꯥꯡ ꯂꯩ ꯏꯔꯥꯡ ꯂꯩ ꯍꯥꯏꯅ ꯑꯗꯨꯝ ꯁꯃꯤꯠ ꯇꯧꯔ ꯂꯩ
ꯎꯝ ꯒꯣꯔꯃꯦꯟꯗꯤ ꯑꯗꯨꯃꯥꯏꯅ ꯇꯧꯔꯅꯤ ꯄꯩꯁꯥ ꯂꯩꯥꯏꯔꯁꯨ ꯂꯩꯥꯏꯔꯁ ꯆꯪ
ꯃꯤ ꯃꯤꯅ ꯇꯧꯕꯗꯣ ꯑꯁ ꯃꯤ ꯑꯇꯩꯗꯤ ꯐꯤꯜ ꯋꯥꯔꯛ ꯑꯗꯨꯝ ꯆꯠꯄꯅꯤꯅ ꯄꯩꯁꯥ ꯊꯥ ꯈꯨꯗꯤꯡ ꯐꯖ ꯐꯖꯅ ꯆꯪ ꯪ ꯑꯁ ꯑꯩꯈꯣꯏꯒꯤꯗꯤ ꯆꯪꯗ꯭ꯔꯤꯅꯦ
ꯎꯝ
ꯍꯟꯗꯛꯁꯦ ꯁꯦꯅꯥꯄꯤꯤꯗ ꯆꯪꯗꯕ ꯂꯩꯕꯅꯦꯕ
ꯑꯥ
ꯅꯪ ꯀꯩꯀꯩ ꯐꯥꯔꯝ ꯇꯧꯕ꯭ꯔꯥ ꯅꯣꯏ
ꯑꯩ ꯑꯩꯈꯣꯏꯗꯤ ꯐꯥꯝ ꯐꯥꯝ ꯍꯥꯏꯕꯕꯨ ꯎ ꯀꯩꯅꯣ ꯂꯈꯣꯏꯒꯤ ꯈꯔ ꯇꯧꯋꯦ
ꯑ ꯀꯃꯣꯛ ꯈꯕ꯭ꯔꯥ
ꯑꯌꯥ ꯀꯌꯥꯃꯛ ꯍꯥꯏꯔꯗꯤ ꯏꯀꯥꯏ ꯂꯩꯗꯦ ꯊ꯭ꯔꯤ ꯍꯟꯗ꯭ꯔꯦꯗ ꯑꯗꯨ ꯆꯍꯨꯝꯒꯨꯝꯕ ꯑꯣꯏꯔꯝꯒꯅꯤ
ꯑꯆꯥꯦ
ꯎꯝ ꯌꯥꯝ ꯊꯥꯗꯦ ꯅꯣꯏꯗꯤ ꯀꯌꯥ ꯀꯌꯥ ꯊꯥ ꯑ꯭ꯔꯣ ꯐ ꯎꯝ
ꯇꯂꯥꯁ ꯄ꯭ꯔꯤꯚꯁꯦ ꯌꯔ ꯑꯗꯨꯗ ꯂꯤꯁꯤꯡ ꯑꯃ ꯊꯥꯔꯝꯃꯦ ꯍꯟꯗꯛꯇꯤ ꯇꯧꯗ꯭ꯔꯦꯗ ꯑꯗꯨꯒ ꯍꯟꯗꯛ ꯇꯧꯕꯁꯤꯅ ꯑꯦꯄꯜꯒ
ꯑꯣ ꯑꯣ
ꯇꯏ ꯇꯏ ꯇꯧꯋꯦ
ꯎꯝ ꯎꯝ ꯎꯝꯖꯥꯅ ꯊꯥꯎꯑꯣꯖꯥꯅ ꯇꯥꯎꯑꯣ ꯑꯦꯄꯜꯗꯤ ꯌꯥꯝ ꯇꯥꯡꯉꯤꯗꯅ ꯐꯖꯅ ꯊꯥꯔꯗꯤ ꯐꯖꯅ ꯂꯥꯛꯀꯅꯤ
ꯎꯝ ꯃꯥꯒꯤ ꯆꯥꯔꯥꯗꯣ ꯁꯦꯝꯂꯤꯅꯦꯅ ꯏꯁꯤꯡ ꯑꯅꯤ ꯑꯃ ꯁꯦꯝꯃꯤ
ꯑꯣ ꯀꯗꯥꯏꯗꯒꯤ ꯐꯪꯕ꯭ꯔꯥ ꯆꯥꯔꯥꯗꯣ
ꯑꯩ ꯀꯩꯅꯣꯗ ꯀꯔꯅꯥꯇꯀꯥꯗꯒꯤ ꯂꯧꯔꯛꯄꯅꯤ ꯃꯔꯨꯗꯣ
ꯑꯣ ꯑꯣ ꯅꯪꯗꯤ ꯊꯕꯛ ꯌꯥꯝ ꯂꯦꯡꯕ ꯃꯥꯜꯂꯦ ꯎꯝ ꯊꯃꯣꯏ ꯌꯥꯝ ꯂꯦꯡꯕ ꯃꯥꯜꯂꯦ ꯅꯣꯏꯁꯦ
ꯑꯗꯨꯝ ꯏꯟꯊꯅ ꯄꯪꯁꯦ ꯁꯦꯝꯂꯝꯝꯕꯅꯤ
ꯎꯝ ꯊꯥꯎ ꯊꯥꯕ ꯈꯨꯗꯤꯡ ꯂꯣꯏꯅꯃꯛ ꯍꯧ ꯍꯧꯗ꯭ꯔꯁꯨꯀꯣ ꯂꯤꯁ ꯁꯤꯡ ꯑꯃ ꯊꯥꯕ ꯊꯥꯕꯗ ꯆꯥꯝꯃꯥꯒꯨꯝꯕ ꯀꯩꯅꯣ ꯆꯠꯂꯁꯨ ꯀꯔꯤꯁꯨ ꯀꯥꯏꯗꯦꯗꯅ
ꯍꯥꯢ ꯍꯥꯢ ꯍꯥꯏ
ꯐꯖꯅ ꯊꯥꯔꯒ ꯂꯩꯔꯣ ꯊꯕꯛ ꯌꯥꯝ ꯊꯕꯛ ꯀꯟꯕꯗꯤ ꯍꯛꯆꯥꯡꯒꯤꯁꯨ ꯌꯥꯝ ꯐꯕꯅꯦ ꯑꯩꯈꯣꯏ
ꯑꯗꯨꯅꯤ
ꯍꯛꯆꯥꯡꯉꯁꯨ ꯑꯦꯛꯁꯔꯁꯥꯏꯖꯒꯨꯝꯕꯅꯦꯕ ꯑꯗꯨꯅ ꯑꯩꯈꯣꯏꯅ ꯇꯥꯟꯕꯒꯤ ꯋꯥꯅꯦꯕ ꯇꯟꯒ ꯌꯨꯝꯗ ꯈꯛꯇ ꯂꯩꯕ ꯃꯤꯁꯤꯡꯁꯦ ꯂꯥꯏꯅꯥ ꯌꯥꯝ ꯊꯣꯛꯀ